ꯍꯜꯂꯣ
ꯍꯜꯂꯣ ꯀꯣ
ꯑꯣ ꯇꯥꯕ꯭ꯔꯣ ꯍꯣꯏ ꯇꯥꯏ
ꯇꯥꯏ ꯇꯥꯏ ꯍꯣꯏ
ꯅꯨꯡꯉꯥꯏꯔꯤꯕ꯭ꯔꯣ
ꯅꯨꯡꯉꯥꯢꯔꯤꯌꯦ ꯅꯪ ꯅꯪꯗꯤ ꯍꯤ
ꯇꯥꯗ꯭ꯔꯤꯅꯦ ꯅꯪꯒꯤ ꯃꯈꯨꯟ ꯍꯜꯂꯣ
ꯍꯂꯣ
ꯇꯥꯕ꯭ꯔꯣ
ꯑꯥ
ꯑꯣ ꯈꯔ ꯈꯔ ꯆꯠꯄ ꯃꯥꯜꯂꯦꯕ ꯑꯣ ꯍꯧꯖꯤꯛꯤ ꯇꯥꯏ
ꯑꯣ
ꯅꯨꯡꯉꯥꯢ ꯅꯨꯡꯉꯥꯏꯕ꯭ꯔꯣ
ꯑꯥ ꯀꯩꯗꯧ
ꯍꯜꯂꯣ
ꯗꯤ
ꯍꯜꯂꯣ ꯅꯪꯒꯤ ꯅꯦꯠꯋꯥꯛ ꯅꯪꯒꯤ ꯈꯔ ꯆꯠꯄ ꯃꯥꯜꯂꯦꯅꯦ
ꯑꯩꯅ ꯀꯩ
ꯃꯥꯜꯂꯦ ꯍꯣꯢ
ꯎꯝ
ꯑꯣ ꯍꯜꯂꯣ ꯎꯝ
ꯇꯥꯏꯀꯣ
ꯍꯧꯖꯤꯛ ꯍꯣꯏ ꯍꯧꯖꯤꯛꯇꯤ ꯇꯥꯏ ꯍꯣꯏ ꯑꯗꯨꯝ ꯐꯝꯕ ꯂꯩꯌꯦ ꯐꯝꯃ ꯂꯩ
ꯎꯝ
ꯇꯥꯏ
ꯑꯣ ꯇꯥꯔꯦ ꯇꯥꯔꯦ
ꯑꯣ ꯌꯥꯔꯦꯀꯣ ꯌꯥꯏꯀꯣ ꯍꯧꯖꯤꯛꯇꯤ
ꯎꯝ
ꯎꯝ ꯀꯩꯗꯧꯔꯤꯅꯣ ꯅꯪꯗꯤ ꯍꯜꯂꯣ
ꯑꯩꯁꯨ ꯑꯗꯨꯝ ꯐꯝꯃ ꯂꯩꯗ
ꯑꯣ
ꯎꯝ ꯑꯩꯈꯣꯏꯅ
ꯑꯣ ꯇꯥꯏ ꯇꯥꯏ ꯍꯜꯂꯣ ꯇꯥꯢꯌꯦ
ꯑꯝ
ꯎꯝ ꯍꯧꯖꯤꯛꯇꯤ ꯌꯥꯏ ꯍꯧꯖꯤꯛꯇꯤ ꯈꯔ ꯐꯩ
ꯎꯝ ꯎꯝ
ꯑꯣ ꯇꯥꯢꯌꯦ ꯇꯥꯕ꯭ꯔꯣ
ꯍꯣꯏ ꯍꯣꯏ ꯂꯥꯏꯒꯤꯡ ꯆꯠꯄ ꯃꯥꯜꯂꯦ ꯎꯝ
ꯎꯝ ꯍꯧꯖꯤꯛꯇꯤ
ꯌꯥꯔꯦ ꯌꯥꯔꯦ
ꯑꯣꯀꯦ ꯅꯪꯗꯤ ꯀꯩꯗꯧꯔꯤꯅꯣꯕ ꯍꯜꯂꯣ
ꯍꯧꯖꯤꯛ ꯂ
ꯍꯣꯏ ꯇ ꯍ ꯇ ꯍꯦ ꯇꯥꯏ ꯍꯥꯏꯔꯣꯅꯦ
ꯎꯝ
ꯅꯪ ꯍꯥꯏꯅꯤꯡꯕꯗꯣ ꯍꯥꯏꯔꯣꯅꯦ
ꯀꯩꯝꯇꯧ ꯀꯩꯁꯨ ꯇꯧꯗꯦꯕ ꯑꯗꯨꯝ ꯐꯝꯃ ꯂꯩ
ꯑꯣ ꯁ꯭ꯀꯨꯜꯒꯨꯝꯕ ꯆꯠꯇ꯭ꯔꯤꯕꯣ ꯅꯣꯏꯗꯤ ꯀꯣꯂꯦꯖꯀꯨꯝꯕ ꯁ꯭ꯀꯨꯜꯒꯨꯝꯕ ꯆꯠꯇ꯭ꯔꯤꯕꯣ
ꯇꯝꯕ ꯂꯣꯏꯔꯦ ꯅꯪꯗꯤ
ꯑꯣ ꯐꯩꯅꯦ ꯑꯩꯈꯣꯏꯗꯤ ꯇꯝꯃꯤ
ꯑꯥꯝ
ꯑꯩꯈꯣꯏ ꯀꯣꯂꯦꯖ ꯇꯝꯃꯤ ꯅꯪꯗꯤ ꯅꯪꯗꯤ ꯇꯝꯕ ꯂꯣꯏꯔꯦ ꯍꯥꯏꯕ ꯑꯁ ꯌꯥꯝ ꯁꯤꯠ ꯑꯗꯨꯗꯤ ꯌꯥꯝ ꯁꯤꯅꯤꯌꯔ ꯑꯣꯏꯅꯦ ꯑꯩꯉꯣꯟꯗꯒꯤ
ꯀꯥꯏꯕ
ꯀꯩ ꯀꯩ ꯀꯩ ꯇꯝꯕꯅꯣ ꯁꯤꯁꯇꯔ ꯅꯪꯗꯤ
ꯑꯩꯗꯤ ꯃꯥꯁꯇꯔ ꯇꯝꯕ ꯂꯣꯏꯔꯦ
ꯑꯣ ꯑꯗꯨꯗꯤ ꯗꯣꯛꯇꯔꯦꯠ ꯇꯝ ꯀꯩꯕꯥ
ꯅꯉꯣꯟꯗꯒꯤ ꯌꯥꯝ ꯑꯍꯥꯟ ꯑꯣꯏꯔꯝꯃꯅꯤꯕ ꯑꯩ
ꯑꯣ ꯅꯪ ꯅꯪꯒꯤꯤ ꯅꯪꯒꯤ ꯃꯈꯣꯟꯗꯤ ꯑꯍꯟ ꯃꯥꯟꯗꯦꯕ ꯑꯗꯨꯒꯤ ꯃꯥꯟ
ꯈꯉꯗꯦꯗ ꯑꯗꯣ ꯅꯪꯗꯤ ꯀꯔꯤ ꯇꯝꯕꯅꯣ
ꯑꯩꯗꯤ ꯀꯝꯄ꯭ꯌꯨꯇꯔ ꯑꯦꯄ꯭ꯂꯤꯀꯦꯁꯟ ꯇꯝꯃꯦ ꯑꯩꯗꯤ ꯀꯩ ꯃꯦꯖꯣꯔ ꯂꯧꯕꯅꯣ ꯑꯗꯨꯗꯤꯁ ꯆ ꯆꯔꯒꯤꯗꯣ
ꯑꯗꯤ ꯣꯇꯅꯤꯗꯂꯥꯎꯋꯌꯥ
ꯑꯣ ꯐꯩ ꯌꯥꯝ ꯐꯩꯅꯦ ꯑꯗꯨꯗꯤ
ꯈꯪꯗꯦꯗ ꯑꯗꯨꯝ
ꯑꯗꯨ
ꯊ ꯉꯉꯕ
ꯀꯝꯄ꯭ꯌꯨꯇꯔ ꯑꯦꯄ꯭ꯂꯤꯀꯦꯁꯟꯅꯦ ꯑꯩꯗꯤ
ꯎꯝ ꯑꯣ
ꯎꯝ ꯍꯥꯏꯗꯤ ꯁꯨꯝ ꯄ꯭ꯔꯣꯐꯦꯁꯅꯦꯜ ꯂꯥꯏꯟꯗ ꯆꯠꯄꯀꯣ ꯅꯠꯇꯦꯗ ꯍꯩꯇꯤꯗ ꯑꯩꯈꯣꯏꯗꯤ ꯑꯁ ꯁꯨꯝ ꯃꯤꯡ ꯈꯛꯇꯅꯦꯗ ꯇꯝꯕꯗꯣ ꯍ
ꯃ ꯃ
ꯎꯝ ꯃꯤꯡꯒꯤ ꯈꯛꯇꯅꯤꯗ
ꯃꯤꯡꯒꯤ ꯍꯥꯏꯔꯒ ꯇꯝꯕ ꯌꯥꯔꯗꯤ ꯇꯝꯕ ꯉꯝꯃꯗꯤ ꯠꯇ ꯇꯝꯕ ꯌꯥꯔꯗꯤ ꯍꯩꯕꯒꯤꯅꯤ ꯀꯩꯅ
ꯈꯪꯗꯦ ꯄ꯭ꯔꯁꯅ ꯀꯟꯅ ꯇꯧꯕꯤꯔꯣ ꯑꯩꯈꯣꯏꯒꯤꯁꯨ
ꯍꯣꯏ ꯍꯣꯏ ꯇꯕꯤ ꯍꯒ
ꯍ
ꯀꯩꯗ ꯂꯩꯒꯦ ꯅꯪꯗꯤ ꯆꯤꯡꯗꯔꯥ ꯄꯥꯛꯇꯔꯥ?
ꯑꯩꯈꯣꯏꯗꯤ ꯀꯪꯂꯩꯄꯥꯛꯀꯤ ꯇꯝꯄꯥꯛꯇ ꯂꯩ ꯍꯧꯖꯤꯛꯇꯤ꯫
ꯎꯝ
ꯅꯪꯗꯤ
ꯑꯩꯁꯨꯅꯦ
ꯑꯣ ꯌꯥꯝ ꯐꯩꯅꯦ ꯑꯗꯨꯗꯤ ꯅꯪ ꯃꯁꯇꯔ ꯂꯣꯏꯔꯗꯤ ꯊꯕꯛ ꯊꯤꯕ ꯍꯥꯎꯕ ꯃꯥꯜꯂꯦ ꯑꯗꯨꯗꯤ ꯊꯤꯔꯝꯅꯤꯗ ꯀꯣ
ꯐꯪꯗ꯭ꯔꯤ ꯐꯪꯗ꯭ꯔꯤ
ꯑꯁ ꯐꯪꯕ ꯍꯣꯠꯅꯜꯂꯨꯅꯦ ꯑꯗꯨꯗꯤ ꯑꯁ ꯗꯣꯛꯇꯔꯦꯠ ꯄ꯭ꯔꯣꯐꯦꯁꯥꯔ ꯇꯧꯕ ꯌꯥꯏꯅꯦ ꯁꯤꯁꯇꯔ ꯅꯪꯒꯤ ꯑꯗꯨ ꯃꯥꯁꯇꯔ ꯂꯣꯏꯔꯗꯤ ꯗꯤꯒ꯭ꯔꯤ ꯑꯁ ꯇꯟꯒꯅꯨꯍꯦ
ꯑꯗꯨꯗꯤ ꯇꯜꯂꯦ ꯄꯤ ꯑꯩꯆ ꯗꯤꯒꯨꯝꯕ ꯇꯝꯅꯤꯡꯉꯥꯏ
ꯅꯪꯤ ꯅꯪ ꯏ ꯊꯦ ꯁꯤꯁ ꯐꯖꯅ ꯇꯧꯔꯒ ꯑꯗꯨ ꯂꯣꯏꯁꯤꯜꯂꯛꯑꯣ ꯑꯗꯨ ꯑꯗꯨꯗꯤ ꯑꯁ ꯌꯥꯝ ꯐꯔꯅꯤꯗ
ꯂꯨꯈ꯭ꯔꯦ ꯑꯩ ꯃꯁꯇꯔ ꯂꯣꯏꯕꯗ ꯇ꯭ꯋꯦꯟꯇꯤ ꯇꯨꯗ ꯂꯣꯏꯈꯨꯔꯦ
ꯑꯣ ꯌꯥꯝ ꯀꯨꯏꯔꯤꯅꯦ ꯑꯗꯨꯗꯤ
ꯎꯝ ꯍꯣ
ꯌꯥꯝꯁꯤꯅ ꯑꯣꯏꯋ ꯑꯗꯨꯗꯤ ꯑꯩꯈꯣꯏ ꯇ꯭ꯋꯦꯟꯇꯤ ꯇꯨ ꯍꯥꯏꯕꯗꯤꯀꯣ ꯑꯩꯈꯣꯏ ꯇꯦꯟ ꯄꯥꯁ ꯑꯥꯎꯠ ꯇꯀ ꯃꯥꯇꯝꯅꯤ ꯀꯩꯅꯣ ꯑꯥꯁ ꯂꯧꯔꯦ ꯑꯗꯨꯗꯤ ꯅꯪ ꯅꯨ ꯅꯨ ꯅꯨ ꯆꯦꯆꯦꯅꯦ ꯆꯦꯆꯦ ꯌꯥꯝ ꯕꯤꯛ ꯆꯦꯠꯆꯦ ꯍꯥꯏꯕ ꯇꯥꯔꯦ
ꯍꯣꯏ ꯍꯣꯏ
ꯌꯥꯝ ꯐꯩꯅꯦ ꯁꯤꯁꯇꯔ ꯅꯪꯗꯤ ꯑꯗꯨꯗꯤ ꯑꯗꯨꯗꯤ ꯆꯍꯤꯁꯨ ꯌꯥꯝ ꯌꯥꯝꯅꯤ
ꯎꯝ ꯎꯝ ꯌꯥꯃꯦ
ꯎꯝ ꯑꯗꯨ ꯅꯨꯄꯥꯁꯤꯡꯁꯨ ꯂꯥꯛꯂꯝꯅꯤ ꯅꯨꯄꯥꯁꯨ ꯊꯤꯕ ꯍꯧ ꯍꯧ
ꯑꯁ ꯑꯗꯨꯒꯕꯒꯤꯗꯤ ꯑꯗꯨꯒꯒꯤꯗꯤ ꯏꯟꯇꯔꯦꯁ ꯂꯩꯇꯦꯗ꯫
ꯑꯍꯁ ꯏꯟꯇꯔꯦꯁ ꯂꯩꯩꯅꯣꯗ ꯑꯗꯨ ꯃꯇꯝ ꯂꯥꯛꯑꯦ꯫ ꯅꯪꯒꯤꯗꯃꯨꯛ ꯑꯗꯨ ꯑꯁꯥ ꯂꯣꯏꯔꯦ ꯃꯇꯝ ꯆꯪꯉꯦ꯫ ꯅꯪꯒꯤꯗꯤ ꯆꯪ ꯆꯪꯁꯤꯜꯂꯦꯕ ꯅꯣꯏꯗꯤ ꯅꯨꯄꯤꯁꯤꯡꯅꯤꯀꯣ ꯎꯝ
ꯑꯣ ꯑꯗꯨ ꯑꯣꯏꯔꯁꯨ ꯅꯨꯄꯥ ꯂꯩꯔꯒ ꯊꯕꯛ ꯂꯩꯇ꯭ꯔꯁꯨ ꯀꯔꯤ ꯇꯧꯔꯅꯤ꯫
ꯎꯝ ꯅꯪꯅ ꯐꯖꯅ ꯇꯧꯗꯣꯏꯅꯤ ꯂꯩꯌꯦ ꯅꯪ ꯂꯩꯁꯤꯗꯤ
ꯑꯩ ꯂꯩꯔꯤꯁꯤꯗꯤ ꯍꯥꯏꯗꯤ
ꯃꯁꯇꯔ ꯇꯝꯕ ꯂꯣꯏꯔꯒ
ꯑ ꯑꯗꯨ ꯅꯪ ꯀꯩꯗꯧꯗꯣꯏꯅꯣ ꯁꯥꯔꯇꯤꯐꯤꯀꯦꯠ ꯉꯥꯛꯇ
ꯑꯗꯨꯁꯨ ꯅꯣꯂꯦꯖꯇꯤ ꯌꯥꯝ ꯌꯥꯎꯔꯅꯤꯗ
ꯂꯣꯏꯅ ꯀꯧꯈ꯭ꯔꯦ ꯀꯨꯏꯔ ꯀꯨꯏꯃꯟꯕꯒꯤ꯫
ꯑꯣꯖꯥꯗꯤ ꯄꯥꯝꯗꯦꯀꯣ ꯑꯣꯖꯥꯒꯨꯝꯕꯗꯤ
ꯎꯝ ꯍꯥꯟꯅꯗꯤ ꯇꯧꯋꯦꯕꯀꯣ ꯑꯗꯣ ꯋꯥꯔꯦꯅ ꯇꯣꯛꯈꯤꯕ
ꯑꯣ ꯄꯨꯟꯁꯤꯗꯗꯤꯟ ꯄꯨꯟꯁꯤꯗ ꯂꯩꯕ ꯃꯇꯝꯗꯗꯤ ꯋꯥꯕ ꯉꯥꯏꯍꯥꯛ ꯉꯥꯛꯇꯅꯤ
ꯑꯗꯨ ꯑꯣꯏꯔꯁꯨꯦ ꯍꯦꯟꯅ
ꯑꯦ ꯍꯅꯦ ꯋꯥ ꯋꯥ ꯑꯁ ꯂꯣꯢꯔꯦ ꯑꯗꯨ
ꯑꯣꯖꯥꯗꯤ ꯑꯩ ꯑꯩ ꯅꯠꯇꯦ
ꯑꯣ ꯅꯪꯒꯤ ꯄꯨꯟꯁꯤꯗ ꯄꯤꯗ꯭ꯔꯤ ꯍꯥꯏꯕ
ꯎꯝ
ꯑꯁ ꯇꯥꯎꯅꯨꯍꯦ
ꯇꯧꯕ ꯌꯥꯏꯅꯦ ꯑꯣꯖꯥ ꯑꯣꯖꯥꯁꯤꯡꯁꯨ ꯌꯥꯝ ꯅꯨꯡꯉꯥꯏ ꯕꯅꯦꯍꯦ ꯑꯣꯖꯥ ꯇꯧꯕꯒꯤꯗꯤ꯫
ꯎꯝ ꯍꯣꯏ ꯃꯤ ꯈꯔꯒꯤꯗꯤ ꯃꯣꯏꯒꯤ ꯄꯦꯁꯟ ꯑꯣꯏꯕꯅꯤꯅ ꯑꯗꯨꯝ ꯅꯨꯡꯉꯥꯏꯔꯕꯅꯤ ꯑꯩꯒꯤꯗꯤ ꯑꯩꯒꯤ ꯏꯟꯇꯔꯦꯁ ꯂꯩꯇꯕꯗ ꯎꯝ ꯑꯩ ꯂꯩꯇꯦ ꯅꯪꯗꯤ ꯑꯣꯖꯥ ꯇꯧꯅꯤꯡꯕ꯭ꯔꯥ?
ꯑꯩꯗꯤ ꯍꯣꯏ ꯑꯩꯗꯤ ꯍꯣꯏ ꯇꯧꯅꯤꯡꯉꯦ ꯑꯩꯁꯨ ꯇꯧꯅꯤꯡꯕꯗꯤꯀꯣ꯫
ꯎꯝ ꯇꯅꯤꯡꯅꯗꯤ ꯏ ꯇꯕꯅꯦ
ꯎꯝ ꯃꯇꯝ ꯂꯥꯛꯀꯅꯤꯅꯦ ꯑꯗꯨ ꯑꯗꯨꯒꯤꯗꯤꯀꯣ ꯀꯣꯏꯁꯨ ꯎ ꯋꯥ ꯂꯤꯗ ꯑ ꯀꯣꯏꯗꯤ ꯀꯣ
ꯑ ꯍꯣꯏ ꯌꯥꯝ ꯑꯉꯥꯡ ꯑꯣꯏꯔꯤꯒꯀꯣ ꯎꯝ ꯃꯇꯝ ꯃꯇꯝ ꯌꯥꯝ ꯂꯩꯔꯤ
ꯌꯥꯝ ꯂꯩꯌꯦ ꯍꯣꯏ ꯑꯩꯈꯣꯏꯗꯤ
ꯎꯝ ꯉꯁꯤꯗꯤ ꯀ꯭ꯂꯥꯁ ꯆꯠꯇ꯭ꯔꯣ
ꯑꯩꯈꯣꯏ ꯑꯩꯈꯣꯏ ꯁꯨꯇꯤ ꯁꯨꯇꯤ ꯊꯥꯏꯕ ꯁꯦꯃꯦꯁꯇ꯭ꯔꯔ ꯑꯦꯛꯖꯥꯝ ꯂꯣꯏꯔꯔꯕꯀꯣ ꯖꯤꯒꯤꯗꯤ ꯑꯗꯨ ꯀꯥꯅꯤꯡꯉꯥꯏ ꯇꯧꯋꯦ ꯎꯝ ꯁꯦꯃꯦꯁꯔ ꯑꯅꯧꯕꯗꯣ ꯎꯝ ꯍꯧꯖꯤꯛ ꯍꯧꯖꯤꯛꯇꯤ ꯅꯨꯡꯉꯥꯏꯔꯦ ꯍꯣꯏ
ꯑ
ꯆꯥꯔꯒ ꯊꯥꯛꯗꯣꯛꯑꯒ ꯑꯗꯨ ꯂꯩꯅꯤ ꯑꯗꯨ ꯑꯦꯛꯖꯥꯝ ꯂꯣꯏꯔꯕ ꯅꯪ ꯀꯅꯀꯣ
ꯎꯝ ꯑꯗꯣ ꯐꯨꯠꯕꯣꯜꯗꯤ ꯌꯦꯡꯕ꯭ꯔꯥ ꯉꯔꯥꯡ
ꯑꯣ ꯌꯦꯡꯉꯦ ꯑꯁ ꯑꯩꯒꯤ ꯁꯞꯄꯣꯔꯠ ꯇꯤꯝꯗꯣ ꯀꯥꯔꯦꯕ ꯅꯪꯉꯪ ꯅꯪ ꯅꯪꯗꯤ ꯐ꯭ꯔꯥꯟꯁ ꯃꯥꯂꯦꯗ ꯅꯪꯗꯤ
ꯌꯦꯡꯗꯦ ꯐꯨꯠꯕꯣꯜ ꯌꯦꯡꯗꯦ ꯎꯝ
ꯍꯧꯖꯤꯛ ꯋꯥꯔꯜ ꯀꯞꯀꯤ ꯃꯇꯝꯗ ꯌꯦꯡꯕ ꯌꯦꯡꯗꯕ ꯃꯤꯁꯤꯡꯗꯣ ꯑꯁ
ꯄꯝꯃꯨꯏ
ꯑꯅꯧꯕ ꯃꯤꯅꯤꯍꯦ ꯖꯣꯖꯥꯅꯤꯍꯦ ꯖꯣꯖꯥꯒ ꯃꯤꯅꯤ ꯃꯤꯁꯤꯡꯅꯦ ꯑꯗꯨꯒꯤꯗꯣ
ꯌꯦꯡꯕꯁꯨ ꯍꯥꯏꯇꯦ ꯎꯝ ꯌꯦꯡꯕ ꯍꯥꯏꯇꯦ ꯌꯦꯡꯕ ꯍꯥꯏꯇꯦꯕ
ꯑꯣ ꯌꯦꯡꯕ ꯍꯩꯇꯦ ꯑꯩ ꯌꯦꯡꯉꯣ ꯍꯣꯔꯦꯟ ꯌꯦꯡꯅꯤꯡꯅꯗꯤ ꯑꯩ ꯂꯤꯡ ꯊꯥꯕꯤꯕ ꯌꯥꯏ ꯂꯤꯡ ꯂꯤꯡꯗ ꯑꯗꯨ ꯆꯪꯕ ꯌꯥꯏꯕ꯭ꯔꯥ ꯍꯔꯛ
ꯀꯣ ꯔꯨ ꯀꯔꯤ ꯀꯔꯥ ꯂꯩꯕꯗꯣ ꯌꯦꯡꯕ ꯍꯩꯇꯦꯕ
ꯁꯥꯟꯅꯖꯕꯒꯤꯀꯣ ꯑꯣ ꯑꯗꯨꯗꯁꯨ ꯄꯩꯅꯦ ꯏꯁꯝ ꯅꯣꯏ ꯅꯣꯏꯒꯤ ꯏꯟꯇꯔꯦꯁꯁꯨ ꯂꯩꯌꯦ ꯍꯣꯏ ꯆꯨꯝꯃꯤ ꯅꯪ ꯍꯥꯏꯔꯤꯁꯨ ꯅꯨꯡꯉꯥꯏꯔꯤꯅꯦꯍꯦ ꯐꯨꯠꯕꯣꯜꯒꯤꯁꯨꯀꯣ
ꯎꯝ ꯅꯍꯥꯟꯋꯥꯏꯗꯤ ꯅꯣꯔꯋꯦ ꯁꯥꯟꯅꯕꯗꯣ ꯑꯗꯨꯒꯤꯗꯤ ꯌꯦꯡꯕꯨꯗꯤ ꯌꯦꯡꯉꯦ
ꯀꯔꯝꯕ ꯀꯟꯇ꯭ꯔꯤꯗꯗꯤ ꯁꯞꯄꯣꯔꯠ ꯇꯧꯒ ꯅꯪꯗꯤ
ꯑꯕꯤꯗ
ꯑꯁ ꯅꯧꯋꯦ ꯑꯩꯁꯨ ꯅꯣꯡꯋꯩꯗ ꯁꯞꯄꯣꯔꯠ ꯇꯧꯅꯦ ꯑꯗꯨ ꯀꯥꯗ꯭ꯔꯤ ꯃꯣꯏ ꯑꯁ ꯍꯦꯂꯥꯟꯗꯣ ꯐꯖꯅ ꯅꯨꯡ ꯋꯥꯉꯗꯤꯦ ꯑꯁ ꯌꯥꯝ ꯃꯣꯏ ꯗꯥꯎ ꯂꯩꯇꯕꯒꯤꯅꯦ ꯃꯣꯏ ꯉꯝꯗꯕꯗꯣ
ꯆꯨꯝꯃꯦ ꯍ ꯃꯤ ꯈꯔꯗꯤ ꯋꯦꯗꯔꯕꯨ ꯕ꯭ꯂꯦꯝ ꯕ꯭ꯂꯦꯝ ꯇꯧꯋꯦꯅꯦ ꯃꯤ ꯈꯔꯅꯅꯤ
ꯀꯔꯤ ꯍꯥꯏꯕ
ꯃꯤ ꯈꯔꯅꯗꯤ ꯋꯦꯗꯔ ꯋꯦꯗꯔꯗꯨꯣ ꯃꯣꯏꯅ ꯁꯥꯟꯅꯐꯝꯗꯣ
ꯑꯣ
ꯑ ꯋꯦꯗꯔꯅꯅꯤꯒꯥꯏꯅꯒ
ꯑ ꯑꯗꯨꯁꯨ ꯑꯣꯏꯔꯝꯅꯤ ꯎꯝ
ꯎꯝ
ꯎ ꯑꯩꯌꯦ ꯑꯗꯨ ꯋꯥꯔꯜ ꯀꯞꯇ ꯁꯞꯄꯣꯔꯠ ꯇꯧꯕꯗꯤ ꯀꯟꯇ꯭ꯔꯤ ꯑꯅꯤꯅꯦꯕ
ꯎꯝ ꯑꯃꯅ ꯅꯣꯔꯋꯦ ꯑꯃꯅ ꯏꯁꯄꯦꯟ
ꯏꯁꯄꯦꯟꯒ ꯑꯔꯖꯦꯟꯇꯤꯅꯥꯒ ꯍ ꯑꯍꯨꯝ ꯑꯍꯨꯝꯅꯦ ꯍꯣꯏ ꯑꯔꯖꯦꯟꯇꯤꯅꯥ
ꯌꯥꯃꯦꯅꯦ
ꯕ꯭ꯔꯥꯖꯤꯜ ꯄꯣꯔꯇꯨꯒꯥꯜꯒꯨꯝꯕꯗꯤ ꯁꯞꯄꯣꯔꯠ ꯇꯧꯗꯦ ꯑꯩꯒꯤꯗꯀꯣ ꯔꯣꯅꯥꯜꯗꯣ ꯐꯦꯟꯁꯒꯨꯝꯕꯣꯏꯗꯤ ꯑꯁ ꯐ꯭ꯔꯥꯟꯁ ꯉꯔꯥꯡ ꯁꯥꯟꯅꯕꯗꯣ ꯃꯣꯏ ꯂꯣꯏꯈ꯭ꯔꯦ ꯑꯗꯨꯒ ꯍꯣꯔꯦꯟ ꯏꯪꯂꯦꯟꯗ ꯃꯣꯏ ꯁ ꯑꯥꯔꯖꯦꯟꯇꯤꯅꯥ ꯀꯥꯔꯗꯤꯀꯣ ꯏꯁꯄꯦꯟꯒ ꯐꯥꯏꯅꯦꯜꯗ ꯁꯥꯟꯅꯔꯗꯤ ꯃꯣꯏ ꯁꯞꯄꯣꯔꯠ ꯇꯧꯕ